ꯇꯥꯔꯔꯕꯣ
ꯇꯥꯏꯌꯦ ꯇꯥꯏꯌꯦ
ꯌꯨ
ꯅꯪꯒꯤꯗꯣ ꯌꯥꯗꯕ ꯅꯠꯇꯦ ꯑꯗꯨꯗꯤ ꯉꯍꯥꯟꯗꯣ ꯉꯍꯥꯡꯉꯤꯗꯣ ꯑꯆꯧꯕꯤꯅ ꯑꯩꯉꯣꯟꯗ ꯇꯧꯕ ꯂꯣꯏꯕꯒ ꯇꯥꯏꯔꯃꯤ
ꯍꯥꯥ
ꯇꯗ꯭ꯔꯣ
ꯇꯥꯏ ꯍꯥꯏꯔꯥꯛꯑꫭ
ꯅꯍꯥꯡꯉꯗꯣ ꯆꯕꯤꯅꯅꯥ ꯑꯩꯉꯣꯟꯗ ꯇꯧꯕ ꯂꯣꯏꯕꯒꯩ ꯍꯦꯛ ꯒꯦꯞ ꯂꯩꯇꯕꯤꯗꯣ ꯇꯩꯁꯤꯟꯕꯗꯨ ꯌ ꯑꯣꯏꯒꯗꯧ ꯃꯥꯜꯂꯦ
ꯑꯃꯨꯛ ꯀꯥ ꯑꯗꯨꯗꯤ꯫
ꯇꯥꯥꯍꯧꯗ꯭ꯔꯕ ꯍꯥꯢꯖꯦ꯫
ꯇꯥꯍꯧꯗ꯭ꯔꯦ꯫
ꯇꯣꯃꯤꯅ ꯇꯧꯕꯩ ꯑꯩꯉꯣꯟꯗ ꯇꯧꯕ ꯍꯦꯛ ꯂꯣꯏꯕꯒꯅ ꯅꯪꯉꯣꯟꯗ ꯇꯧꯁꯟꯕꯒꯤꯅꯦꯕ ꯌꯥꯗ꯭ꯔꯦ ꯑꯗꯨꯗꯤ ꯉꯍꯥꯡꯒꯤꯗꯨꯗꯤ꯫
ꯑꯣ ꯈꯪꯗꯦ ꯑꯗꯨꯗꯤ ꯫ ꯀꯩꯖꯥꯡ ꯆꯥꯔꯒꯦ꯫
ꯏꯔꯣꯝꯕ ꯍꯥꯎꯇꯕ ꯆꯥꯢ꯫
ꯎꯝ ꯄꯨꯈꯝꯗꯤ ꯁꯤꯠ ꯅꯥꯟꯍꯧꯒꯨꯝ ꯇꯧꯋꯤꯗ꯫
ꯉꯥ ꯌꯥꯎꯏ ꯑꯣꯛ ꯑꯃꯥ ꯀꯣꯏꯕ ꯂꯥꯛꯑꯦ
ꯀꯅꯥ ꯀꯣꯏꯕ ꯂꯥꯛꯑꯦ
ꯑꯣꯛ
ꯑꯩꯈꯣꯏ ꯑꫭꯛ
ꯂꯥꯛ ꯂꯥꯛꯑꯦ ꯑꯩꯈꯣꯏ ꯑꯣꯛꯅꯤ
ꯀꯩꯒꯤ ꯉꯍꯥꯟꯈꯩ ꯃꯤꯏ ꯍꯥꯏꯔ ꯁꯨꯃꯥꯏꯅ ꯌꯥꯛꯄ꯭ꯔꯣ ꯅꯪ ꯉꯁꯥꯏꯝ ꯌꯥꯛꯏꯁꯦ ꯀꯩꯒꯤꯅꯣ
ꯌꯥꯝ ꯌꯥꯛꯑꯦ ꯂꯩꯊꯔꯒ ꯇꯥꯏꯌꯦ ꯅꯠꯇꯗꯤ ꯈꯣꯟꯗꯣ ꯅꯥꯀꯣꯡꯒ ꯅꯥꯒꯦ ꯇꯧꯋꯦ
ꯅꯥꯀꯣꯡ ꯑꯅꯗꯕꯗꯨꯗ ꯍꯥꯞꯄꯣ꯫
ꯅꯥꯀꯣꯡ ꯑꯅꯥꯇꯕꯗꯨꯗꯅꯦ ꯑꯩ ꯍꯥꯞꯄꯤꯁꯦ ꯉꯁꯤꯗꯣ ꯅꯥꯀꯣꯡꯗꯣ ꯑꯩ ꯇꯨꯝꯕꯗ ꯅꯟꯖꯜꯂꯨꯕ꯭ꯔꯥ ꯅꯠꯇ꯭ꯔ ꯀꯗꯧꯔꯕꯅꯣ ꯈꯪꯗꯦ ꯌꯥꯝ ꯅꯥꯏꯌꯦꯕ ꯀꯥꯕꯨꯛ ꯀꯥꯕꯨꯛ
ꯅꯥꯎ꯫
ꯍꯥꯎ
ꯕꯕꯥꯗꯣ ꯍꯣꯁꯄꯣꯠ ꯑꯝ ꯊꯥꯔꯛꯑꯣꯌꯣ ꯕꯕꯥꯗꯩ ꯑꯣꯏꯟ ꯁꯝꯒꯦ ꯅꯪ ꯆꯠꯄꯦ ꯈꯪꯗꯦ ꯅꯪꯗꯤ ꯐꯥꯖꯅ ꯆꯞꯄꯦꯍꯦ
ꯅꯪꯗꯤ ꯆꯞꯇꯤ
ꯅꯪꯅ ꯅꯦꯠ ꯃꯄꯨ ꯑꯣꯏꯕꯩ ꯑꯣꯏ ꯖꯥꯠꯂꯥ ꯆꯠꯄꯤꯖꯤꯅ꯫
ꯑꯣꯏꯔꯝꯒꯅꯤ
ꯆꯄꯦꯗꯣ ꯃꯨꯛꯁꯨ꯫
ꯕꯥꯕꯥ ꯕꯥꯕꯥꯎ꯫ ꯕ ꯍꯣꯁꯐꯣꯠ ꯑꯝꯇ ꯊꯥꯕꯤꯌꯣꯌꯦ꯫
ꯑꯈꯣꯏꯒꯤ ꯑꯣꯛꯇꯣ ꯍꯤꯡꯒꯣꯜ ꯆꯪꯒꫭꯟ ꯆꯪꯈꯔꯦ ꯆꯪ ꯌꯥꯕ꯭ꯔꯣ ꯑꯁꯤꯕꯣ꯫
ꯑꯩꯈꯣꯏ ꯃꯥ ꯎꯗ꯭ꯔꯗꯤ ꯌꯥꯏ ꯑꯩꯈꯣꯏ ꯃꯥ ꯎꯔꯗꯤ ꯏꯁꯧ ꯂꯥꯡꯉꯛꯀꯅꯤ꯫
ꯑ ꯑꯁꯤꯗꯅꯦ ꯍꯤꯡꯒꯣꯜ ꯀꯩꯅꯣꯒꯤꯗꯨꯅ ꯍꯋꯥꯏ ꯗ꯭ꯔꯥꯏꯒꯣꯟ ꯐ꯭ꯔꯨꯠ ꯍꯧꯕꯝꯗꯨꯗ꯫
ꯅꯥꯞꯊꯣꯛꯈ꯭ꯔꯗꯤ ꯅꯪ ꯇꯠꯂꯣꯏꯗ꯭ꯔꯣ꯫
ꯅꯪ ꯀꯥꯢ ꯆꯠꯀꯦ ꯍꯥꯢꯅꯣ꯫
ꯅꯪ ꯉꯥꯛꯊꯣꯛꯈ꯭ꯔꯗꯤ ꯍꯥꯏꯕꯅꯤ
ꯑꯩꯕꯨ ꯂꯥꯞꯊꯣꯛꯈ꯭ꯔꯗꯤ ꯇꯠꯄꯗꯨ
ꯇꯠꯂꯕꯨ ꯇꯠꯂꯕꯣ ꯀꯩꯅꯣꯝ ꯇꯧꯔꯦ ꯆꯦꯝꯆꯥ ꯆꯠꯈꯤꯅꯨꯅꯦ ꯅꯪꯕꯨ ꯇꯠꯂꯤꯅꯦꯍꯦ꯫
ꯍꯦ ꯅꯦꯠ ꯁꯝꯕꯩꯅꯦ ꯕꯕꯥꯢ ꯂꯧ ꯊꯣꯄꯅꯦ ꯑꯩꯅ ꯑꯩꯅ ꯕꯕꯥꯏꯗꯣ ꯅꯦꯠ ꯑꯣꯟꯊꯣꯛꯄꯅꯦꯕꯀꯣ ꯑ ꯑꯃꯨꯛ ꯄꯥꯢ ꯑꯃꯨꯛ ꯇꯧ ꯅꯪ ꯐꯣꯟ ꯇꯧꯕ ꯌꯥꯔꯕꯅꯤ ꯅ ꯐꯔꯦ ꯀꯩꯗꯧꯔꯒꯦ ꯑꯩꯅ ꯇꯧꯕꯤꯗꯧ ꯇꯧꯁꯤꯜꯂꯣ ꯑꯟꯏꯟꯇꯦꯜꯂꯤꯖꯦꯕꯜ
ꯆꯒꯨ ꯆꯛ ꯆꯒꯨꯝ ꯂꯣꯏꯁꯜꯂꯨ ꯔꯥꯎꯋꯣ
ꯅꯥꯕ ꯆꯩꯅꯤꯅꯣꯍꯦ꯫
ꯎꯝ꯫
ꯆꯥꯛꯁꯨ ꯅꯝꯗꯅ ꯄꯤꯖꯔꯒ ꯋꯥꯍꯜꯂꯕꯅꯦ ꯉꯁꯤꯗꯤ ꯅꯪꯅ꯫
ꯑꯩꯅ ꯅꯪꯉꯣꯟꯗ ꯆꯥꯛ ꯆ ꯥꯎ ꯍꯥꯏꯒꯤꯕ꯭ꯔꯥ꯫
ꯉꯥꯅ ꯉꯁꯥꯏ ꯁꯥꯀꯦ ꯍꯥꯏꯕ ꯅꯣꯏꯅ ꯅꯪꯅ ꯄꯤꯖꯗꯤ ꯅꯠꯇ꯭ꯔꯣ ꯉꯥꯗꯣ꯫
ꯎꯝ꯫
ꯑꯟꯏꯟꯇꯦꯜꯂꯤꯖꯦꯕꯜ
ꯑꯟꯏꯟꯇꯦꯜꯂꯤꯖꯦꯕꯜ
ꯃꯤ ꯅꯣꯏꯔ ꯅꯨꯡꯉꯥꯏꯕꯁꯨ ꯅꯣꯏꯁꯨ ꯌꯥꯎꯔꯤꯌꯦ
ꯅꯣꯏ ꯅꯥꯇꯣꯟꯇ ꯆꯥꯔꯒ ꯌꯦꯡꯉ ꯂꯩꯒꯗ꯭ꯔꯕ ꯑꯇꯩꯗꯅ
ꯑꯟꯏꯟꯇꯦꯜꯂꯤꯖꯦꯕꯜ
ꯅꯣꯏꯁꯦ ꯍꯛꯇ ꯌꯦꯡꯉ ꯂꯩꯍꯟꯒꯗ꯭ꯔꯕ
ꯃꯅꯥ ꯃꯁꯤꯡ ꯃꯌꯥꯝ ꯆꯥꯁꯤꯟꯈꯕꯅꯤ ꯍꯧꯖꯤꯛ ꯑꯗꯩꯗꯤ ꯐꯨꯟꯕ ꯑꯃ ꯂꯧꯔꯛꯑꯅꯤ
ꯏꯟꯑꯣꯗꯤꯕꯜ
ꯁꯥꯥꯝꯕꯗꯨ ꯅꯣꯏ ꯂꯣꯏ ꯆꯥꯒ꯭ꯕꯅꯤꯅꯦ
ꯎꯝ ꯐꯔꯦ ꯐꯔꯦ ꯃꯅꯥ ꯃꯁꯤꯡ ꯆꯥꯕ ꯐꯨꯜꯂꯦ ꯀꯅꯥ ꯍꯥꯏꯅꯣ꯫
ꯑꯩꯗꯤ ꯐꯨꯜꯂꯦ ꯅꯥꯇꯣꯟ꯫
ꯑꯟꯏꯟꯇꯦꯜꯂꯤꯖꯦꯕꯜ
ꯗꯨꯗꯒ ꯂꯧꯅꯕ꯭ꯔꯥ ꯀꯩꯅꯣ
ꯂꯧꯅꯔꯝꯃꯅꯤ꯫
ꯃꯤꯅꯗꯤ ꯂꯧꯅꯩ ꯍꯥꯏ ꯆꯨꯝꯕ꯭ꯔꯥ ꯂꯥꯟꯕ꯭ꯔꯥ ꯈꯪꯗꯦꯍꯦ ꯑꯗꯣ ꯈꯣꯏꯆꯧꯕꯤꯅꯗꯤ ꯂꯧꯅꯗꯦ ꯍꯥꯏ ꯈꯪꯗꯦ꯫
ꯑꯩꯈꯣꯏ ꯕꯥꯒꯤ ꯑꯦ ꯑꯥꯏ ꯏꯁꯩ ꯃꯌꯥꯁ ꯃꯔꯣ ꯑꯃ ꯇꯥꯅꯤꯡꯗꯕ ꯂꯣꯏꯔꯦ
ꯎꯝ ꯏꯁꯩ ꯃꯦꯝ ꯇꯤꯔꯛꯑꯣ ꯑꯩꯁꯨꯗ ꯁꯛꯀꯦ
ꯅꯨꯡꯁꯤꯒꯦꯔ ꯅꯨꯡꯁꯤꯔꯣꯏꯔ ꯅꯨꯡꯁꯤꯔꯗꯤ ꯅꯨꯡꯁꯤꯔꯦ ꯀꯔꯤ ꯍꯥꯏꯅꯣ ꯁꯤꯕꯣ ꯅꯨꯡꯁꯤ ꯀꯦꯔ ꯅꯨꯡꯁꯤ ꯔꯔꯒ
ꯑꯗꯨ ꯑꯗꯨꯒꯤ ꯚꯗꯤꯑꯣꯗꯣ ꯁꯦꯝꯀꯠꯂꯛꯄ ꯏꯔꯛꯄ ꯑꯩꯒꯨꯝꯕꯅ ꯁꯦꯞ ꯑꯣꯏꯔꯝꯅꯦ
ꯑꯣꯕ꯭ꯔꯣ ꯀꯔꯤꯅꯣ ꯀꯌꯥ ꯀꯨꯏꯅ ꯑꯁꯨꯝꯅ ꯀꯞꯊꯨꯅ
ꯑꯩꯁꯤꯗ ꯐꯣꯟ ꯇꯥꯕꯗꯅꯦ ꯆꯧꯄꯤꯒꯤ ꯃꯈꯣꯟꯗꯣ ꯑꯣꯏꯅ ꯇꯥꯛꯛꯑꯦ ꯃꯈꯣꯟꯗꯣ
ꯍꯥꯥ
ꯁꯤꯅ ꯁꯄꯗꯧꯅ ꯇꯥꯏꯌꯦ
ꯀꯩꯒꯤ
ꯆꯠꯄ꯭ꯔꯣ
ꯁꯛꯇꯦꯍꯦ
ꯆꯧꯕꯤꯅ ꯁꯛꯄ ꯑꯣꯏꯅ ꯇꯥꯏꯅꯦ ꯈꯪꯕ꯭ꯔꯥ ꯀꯔꯤꯅꯣ ꯈꯪꯗꯦꯅꯦ
ꯑꯁ ꯑꯁ ꯑꯁ
ꯆꯤꯆꯦ ꯅꯠꯇꯔꯣ ꯑꯗꯨꯗꯣ
ꯅꯠꯇꯦꯍꯦ
ꯑꯆꯥ ꯁꯤꯃꯨꯈꯣꯟꯒꯦ ꯍꯥꯏ ꯃꯈꯜꯒꯃꯥꯟ ꯅꯔꯦ ꯑꯟꯏꯟꯇꯦꯜꯂꯤꯖꯦꯕꯜ
ꯋꯥ ꯁꯣ ꯑꯃꯦꯖꯤꯡ
ꯆꯝꯐꯨꯠ ꯀꯥꯏ ꯂꯩꯒꯦ
ꯀꯕꯤ ꯇꯔꯤ ꯑꯠꯇ
ꯊꯣꯛꯣꯛꯇ꯭ꯔꯦ ꯕꯥꯖꯥ
ꯆꯃꯇ꯭ꯔꯤ
ꯅꯪꯗꯣ ꯅꯍꯥꯟꯗꯩ ꯐꯣꯟ ꯇꯧꯕ ꯌꯥꯏꯌꯦ ꯈꯪꯉꯗꯤ ꯅꯪ ꯇꯧꯔꯝꯕꯅꯤ ꯅꯪꯁꯨ ꯆꯪꯖꯧꯗꯕꯃꯤꯅꯦꯗꯤ ꯑꯗꯨꯃꯥꯏꯅ
ꯀꯩꯒꯤ ꯄꯩ ꯆ
ꯅꯪꯁꯨ ꯐꯣꯟ ꯇꯧꯕ ꯌꯥꯔꯗꯤ ꯁꯨꯃꯥꯏꯅ ꯃꯤꯅ ꯇꯧꯔꯛꯄꯒꯤ ꯆꯪꯖꯕꯗꯅꯦ ꯍꯥꯏꯕ
ꯆꯪꯖꯒꯗꯅꯤ ꯆꯪꯖꯒꯗ
ꯅꯪꯅꯁꯦ ꯇꯧꯕꯤꯔꯛꯀꯅꯣ ꯇꯧꯕꯤꯔꯛꯀꯅꯨꯣꯅ
ꯀꯅꯣ ꯇꯕꯤꯒꯅꯣ
ꯑꯩ ꯄ ꯆꯥꯗꯅ ꯁꯤ ꯁꯤꯁꯨ ꯋꯥꯔꯤ ꯁꯥꯟꯅꯕ ꯃꯤ ꯂꯩꯗꯒꯤꯗꯤ ꯑꯩꯈꯣꯏꯗꯒꯗꯤꯦ ꯐꯣꯟ ꯇꯧꯅꯤꯡꯗ꯭ꯔꯦ
ꯁꯁꯤꯔꯤꯗ
ꯀꯔꯤ ꯋꯥꯔꯤ ꯖꯥꯥꯏꯔ ꯍꯧꯒꯦ
ꯊꯣꯛ ꯃꯣꯛ ꯇꯧꯕ ꯉꯥꯡꯅꯤ ꯃꯥ ꯇꯧꯔꯝꯗꯣꯏꯗꯣꯏ ꯈꯪ ꯉ ꯑꯩ ꯃꯥꯅ ꯇꯧꯔꯝꯒꯗ ꯋꯥꯔꯤꯒ ꯁꯥꯕꯒ ꯑꯩ ꯗꯥꯏꯔꯦꯛ ꯈꯜꯂꯤ
ꯊꯣꯡꯃꯨ ꯇꯧꯕ꯭ꯔꯣꯗꯤꯕꯤꯀꯥꯖꯣ
ꯇꯤꯄꯤ ꯀꯥꯌꯥꯅ ꯇꯧꯕ ꯅꯠꯇꯕ ꯃꯥꯅ ꯇꯧꯔꯝꯗꯧꯕ
ꯃꯥꯁꯨ ꯇꯥꯎꯕ꯭ꯔꯕ
ꯈꯨꯃꯝꯗꯨꯗ ꯗꯤꯕꯤꯀꯥ ꯅ ꯑꯃꯨꯛ ꯁꯥꯡꯅ ꯁꯥꯡꯅ ꯗꯤꯕꯤꯀꯥ ꯑꯦꯛꯁꯄ꯭ꯂꯦꯟ ꯇꯧꯕ ꯌꯥꯝ ꯍꯩꯕꯅꯤ
ꯎ ꯑꯦꯈ꯭ꯔ ꯃꯔꯥ
ꯏ ꯍꯣꯁꯇꯦꯜꯗ ꯃꯥꯅ ꯉꯥꯡꯕꯗꯣ ꯇꯥꯛꯍꯕꯗꯤ ꯅꯨꯡꯉꯥꯏꯕ ꯑꯗꯣ ꯅꯣꯡꯃ ꯁ ꯋꯥꯕ ꯅꯨꯃꯤꯠꯇꯒꯗꯤ ꯃꯥ
ꯕꯤꯔꯣꯁꯥꯏ ꯖꯦꯔꯣ ꯆꯠꯄꯗꯣ ꯅꯨꯡꯉꯥꯏꯇꯦ
ꯅꯪ ꯏꯧꯪꯅ ꯃꯥꯁꯨꯖꯦ ꯏꯔ ꯆꯠꯄꯗꯣ ꯑꯩ ꯅꯨꯡꯉꯥꯏꯇꯌꯦ ꯑꯩ ꯅꯨꯡꯉꯥꯏꯇꯌꯦ
ꯑꯁ ꯑꯁ ꯑꯁ ꯇꯨꯡꯕꯤ ꯈꯞꯄꯦ
ꯍꯥꯎ ꯑ ꯍꯥꯏꯕ ꯅꯪꯗꯇꯒꯤ ꯊꯣꯛꯂꯛꯏ ꯅꯠꯇ꯭ꯔꯣ ꯑꯩ ꯐꯣꯟ ꯃ ꯁꯥꯟꯖꯔꯤꯌꯦ ꯇꯥꯟꯅꯅꯤꯅ ꯂ ꯋꯥꯣꯅꯦ ꯉꯥꯎꯖꯂ ꯁꯦꯡꯕꯣ ꯂꯣꯏꯗꯔꯦ ꯉꯍꯥꯛ ꯃꯐꯝꯗꯨꯁꯨ ꯎ ꯃꯥꯏ ꯍꯥꯏꯖꯅꯤ ꯍꯤꯗꯥꯛ ꯃꯤꯅꯤꯠ ꯇꯔꯦꯠ ꯆꯠꯂꯦ ꯍꯥꯏꯕ ꯂꯣꯏꯗꯣꯔꯦ ꯍꯥꯏꯕ ꯃꯤ ꯈꯨꯠ ꯆꯩ ꯅꯥꯕ
ꯇꯠꯅ ꯉꯥꯏꯒꯦ ꯂꯥꯛꯑꯣ ꯇꯠꯅ ꯉꯥꯏꯥꯡꯒꯦ
ꯑꯃꯤ ꯅꯥ ꯀꯣ ꯍꯥ
ꯍꯥ ꯍꯅ ꯁꯤ
ꯑ ꯑꯗꯨ ꯍꯥꯏꯦ ꯑꯗꯨꯗꯤ ꯅꯨꯡꯉꯥꯏꯔꯦ ꯇꯣꯏꯂꯦꯠ ꯈꯔ ꯐꯛꯀꯥꯏ ꯍꯊꯛ ꯃꯇꯊꯥꯡꯁꯤꯗꯗꯤꯤ ꯃꯥꯏꯕꯕꯨꯖꯟ ꯃꯥꯡꯉꯦꯅ ꯇꯧꯗꯣꯔꯦ
ꯑꯁ ꯑꯁ ꯑꯁ ꯐꯣꯟꯁꯦ ꯑꯩꯈꯣꯏ ꯌꯥꯝ ꯊꯤꯅ ꯄꯥꯔꯁꯣꯅꯦꯜ ꯑꯣꯏꯅ ꯁꯥꯟꯅꯕꯩꯇꯥꯔ ꯇꯧꯁꯜꯂꯛꯑꯦꯅ ꯍꯧꯖꯤꯗꯤ ꯍꯥꯎ ꯑꯥꯎ ꯇꯥꯗꯕ꯭ꯔꯥ ꯅꯛꯁꯟ ꯃꯦꯟꯅꯔꯁꯨ ꯇꯥꯟꯅꯗꯕ꯭ꯔꯣ ꯅꯪꯅ ꯌꯥꯝ ꯄꯥꯔꯁꯣꯅꯦꯜ ꯑꯣꯏꯅ ꯋꯥꯔꯤ ꯂꯤꯁꯜꯂꯛꯇꯣꯅ ꯇꯥꯗ꯭ꯔ ꯖꯥꯠꯔ ꯇꯥꯗꯦ ꯊꯤꯅꯝ ꯅꯝꯃꯦ ꯇꯥꯗꯕ꯭ꯔꯣ ꯇꯣꯝꯕꯤ ꯇꯥꯗ꯭ꯔꯦ ꯅꯪ ꯉꯥꯟꯗꯣ ꯀꯩꯝ ꯇꯥꯗ꯭ꯔꯦ ꯐꯣꯟꯗ ꯑꯗꯨꯝ ꯄꯥꯏꯔꯣ ꯃꯤꯅꯠꯇꯨ ꯌꯧꯕ ꯉꯥꯏꯔꯣ ꯄꯩꯁꯥ ꯌꯥꯝꯃꯝꯅꯤ
ꯑ
ꯆꯪꯉꯣ ꯏꯪꯒꯗꯕꯅꯦ ꯊꯤꯒ ꯐꯥꯏꯔꯨꯒꯗꯕꯅꯦ ꯏꯅ